ꯑꯗꯨꯒ ꯍꯣꯏ ꯍ ꯑꯗꯨ ꯇ꯭ꯇꯤ ꯑꯩꯠꯁꯦ ꯇꯨ ꯊꯥꯎꯖꯟ ꯑꯩꯩꯅ ꯀꯔꯤ ꯑ ꯇꯨꯋꯦꯜꯐ ꯂꯣꯏꯕꯗꯣ ꯇꯨ ꯊꯥꯎꯖꯟ ꯐꯣꯔꯇꯤꯟꯗ
ꯑꯣ ꯑ ꯀꯩꯅꯣ ꯍꯥꯏ ꯁ꯭ꯀꯨꯜꯒꯤꯗꯤ ꯑꯗꯨꯗꯤ ꯇꯨ ꯊꯥꯎꯖꯟ ꯇꯨꯋꯦꯜꯐ
ꯍꯣꯏ
ꯑꯣ ꯑꯩꯈꯣꯏꯅ ꯐꯤꯐꯇꯤꯟꯒꯤ ꯕꯦꯠꯆ ꯑꯣꯏꯕ
ꯍꯥꯏ ꯁ꯭ꯀꯨꯜꯒꯤꯗꯨꯔꯥ
ꯑꯥꯎ
ꯅꯪꯗꯤ ꯑꯗꯨꯝ ꯑꯗꯨꯗꯤ
ꯑꯗꯨꯗꯤ ꯑꯩꯈꯣꯏꯗꯒꯤ ꯎꯝ ꯍꯣꯏ ꯆꯍꯤ ꯑꯍꯨꯝ ꯃ ꯍꯥꯏꯕ ꯇꯥꯔꯦꯀꯣ
ꯑ ꯆꯍꯤ ꯑꯍꯨꯝꯒꯕ ꯍꯣꯏ
ꯑ ꯆꯍꯤ ꯑꯍꯨꯝ ꯑꯗꯨꯗꯤ ꯎꯕꯁꯨ ꯎꯔꯝꯃꯅꯤ
ꯑꯣ ꯁꯨ ꯔꯝꯒꯅꯤ ꯑꯣꯏꯣꯏ
ꯎꯝ
ꯅꯪꯁꯦ ꯅꯪꯒꯤ ꯈꯨꯟꯁꯦ ꯑꯦꯗꯒꯤ ꯂꯥꯛꯄ꯭ꯔꯣ
ꯏ ꯅꯠꯇ ꯑꯦꯟ ꯑꯔ ꯑꯥꯏ
ꯑꯣ ꯑꯦꯟ ꯑ ꯅꯟꯌꯥ
ꯎꯝ
ꯑꯥ ꯑꯗꯨꯗꯒꯤꯅꯤꯀꯣ ꯍꯣꯏ ꯍꯣꯏ ꯑꯁ ꯉꯁꯤ ꯌꯥꯝ ꯅꯧꯅꯤꯡꯕ ꯑꯃ ꯂꯩꯕꯅꯦ ꯅꯨꯄꯥꯗꯣ ꯋꯥꯔꯤ ꯁꯥꯏꯕ ꯋꯥꯔꯤ ꯁꯥ ꯁꯥꯔꯒ ꯅꯨꯄꯤ ꯊꯤꯈ꯭ꯔꯕ꯭ꯔꯣ ꯍꯥꯏꯔꯒ ꯍꯣꯏ ꯊꯤꯈ꯭ꯔꯦ ꯀꯗꯥꯏꯔꯣꯝꯗꯒꯤꯅꯣ ꯍꯥꯏꯔꯒꯗ꯭ꯔꯦꯌꯥ ꯍꯥꯏꯕꯗꯣ
ꯑꯣ
ꯑꯩ ꯅꯟꯗ ꯈꯕ ꯀꯃꯒꯤ ꯃꯥꯅ ꯍꯥꯏꯕꯁ ꯇ ꯑꯗꯨꯒꯒ ꯀꯣꯗ꯭ꯔꯤ ꯈꯪꯅꯤꯡꯉꯤꯅꯤ ꯍꯥꯏꯔꯒ ꯑꯩꯈꯣꯏꯁꯦ ꯈꯪꯕ꯭ꯔ
ꯇ
ꯅꯣꯏꯔꯣꯝꯗꯒꯤ ꯅꯨꯄꯤ ꯊꯤꯕ ꯑꯃ ꯂꯩꯕꯅꯦ ꯉꯁꯤ
ꯑꯣ ꯑꯣ
ꯃꯔꯤ ꯃꯥꯕꯨꯁꯨ ꯃꯔꯤ ꯔ ꯈꯅꯥ ꯑꯃꯅꯦ ꯃꯄꯥꯅ ꯂꯩꯌꯦꯦ ꯌꯥꯌꯦ ꯑꯗꯨꯅꯤꯁꯨ ꯃꯥꯒꯤ ꯅꯨꯄꯤꯁꯨ ꯃꯥꯁꯨ ꯑꯗꯨ ꯑꯉꯥꯡꯗꯤ ꯌꯥꯝ ꯑꯣꯏꯔꯤꯗ ꯑꯅꯤ ꯑꯅꯤꯃꯛ ꯀꯣ
ꯑꯣ ꯑꯣ
ꯀꯨꯟ ꯃꯉꯥ ꯃꯥꯅ ꯀꯨꯟ ꯃꯉꯥ ꯁꯣꯏ ꯍꯥꯏꯕ꯭ꯔꯥ ꯃꯥꯒꯤ ꯅꯨꯄꯤꯅ ꯀꯨꯟꯒꯨꯝꯕ ꯑꯗꯨꯒꯨꯝꯕ ꯁꯨꯔꯃ ꯃꯥꯅꯤ
ꯑꯗꯨꯗꯤ ꯌꯥꯝ ꯑꯉꯥꯡ ꯑꯣꯏꯔꯤꯌꯦꯅꯦ
ꯍꯣꯏ ꯌꯥꯝ ꯑꯉꯥꯡ ꯑꯣꯏꯔꯤ ꯑꯗꯨꯝ ꯄ꯭ꯔꯥꯎꯠ ꯑꯣꯏꯅꯗꯦꯍ ꯂꯥꯛꯄꯗꯣ ꯑꯩꯅ ꯅꯣꯛꯅꯤꯡꯕ꯭ꯔꯥ
ꯑꯣ ꯑꯗꯣ ꯅꯪꯗꯤ ꯀꯔꯤ ꯀꯔꯤ ꯈꯨꯟꯜꯂꯤꯔꯥ
ꯑꯩꯗꯤꯀꯣ ꯑꯩ ꯑꯁꯦꯡꯕꯗꯤ ꯏꯃꯥꯅ ꯑꯁꯤ ꯅꯣꯏꯒꯤ ꯗꯤ ꯑꯦ ꯑꯥꯏꯗꯣ ꯗꯩꯒꯤꯗꯣ ꯗꯩꯗꯤ ꯒꯤꯅꯦ ꯑꯗꯨ ꯏꯄꯥꯅꯗꯤ ꯖꯦꯃ ꯑꯣꯏꯕ ꯑꯗꯨ ꯑꯝꯄꯥ ꯈꯪꯕ꯭ꯔꯣ ꯎꯝ ꯖꯃꯥꯏ ꯑꯣꯏꯕ ꯑꯩꯈꯣꯏ ꯅꯠꯇꯦ ꯭ꯔ ꯏꯅꯦ ꯀꯣꯏꯗꯦ
ꯑꯩꯃꯅ ꯀꯥꯡꯉꯣꯏꯕ
ꯅꯪꯤ ꯅꯃ
ꯑꯥꯎ
ꯑꯣ ꯑꯣꯠ ꯆꯠꯆꯥ
ꯑꯥ
ꯎ ꯑꯣ ꯑꯗꯨꯗꯤ ꯂꯞꯇꯦꯅꯦ ꯑꯩꯈꯣꯏꯁꯨ
ꯍ
ꯑꯪ ꯀꯥꯡꯈꯣꯏꯁꯨ ꯑꯩꯈꯣꯏ ꯂꯣꯏꯅꯃꯛ ꯈꯥꯡꯕꯅꯤꯗ ꯏꯌꯥꯝꯕ ꯏꯌꯥꯝꯕ ꯈꯥꯡꯕꯅꯦ
ꯑꯥ
ꯑꯗꯨꯠꯇꯣ
ꯅꯪ ꯄ ꯅꯗꯤꯦ
ꯑꯩꯒꯤ ꯅꯨꯄꯥꯅ ꯁꯤꯗ ꯊꯣꯛꯄ
ꯁꯤꯤꯗꯥ
ꯍꯣꯏ ꯑ ꯍꯣꯏ ꯑꯁ ꯅꯧꯅꯤꯡꯉꯤꯅ ꯑꯩꯈꯣꯏ
ꯅꯣꯡꯅꯤꯡꯈꯂꯦ ꯑꯗꯨꯗꯒꯤ ꯊꯣꯛꯑꯦ ꯍꯃꯁꯦ ꯑꯗꯨꯝ ꯑꯦꯝꯗ ꯑꯗꯨꯝ ꯍꯤꯡꯈ꯭ꯔꯕꯅꯦ ꯃꯣꯏꯗꯤ ꯑꯥꯗ ꯆꯠꯇ꯭ꯔꯤ ꯍ ꯂꯩꯒ ꯀꯣ
ꯑꯥ
ꯑꯩꯈꯣꯏꯒꯤ ꯌꯨꯝ ꯑꯥꯗ ꯂꯩꯇ꯭ꯦꯔꯤꯕ
ꯑꯥ
ꯅꯍꯥꯟ ꯑꯩꯅ ꯊꯣꯛꯄ ꯀꯥꯟꯗ ꯆꯠꯂꯦ ꯃꯣꯏ ꯃꯣꯏꯒꯤ ꯈꯨꯟꯗꯣ
ꯑ ꯑꯥ
ꯃꯥꯒꯤ ꯃꯄꯥꯒꯤ ꯕ꯭ꯔꯗꯔꯗꯣ ꯕ꯭ꯔꯥꯗꯔ ꯑꯗꯨ ꯂꯩꯕꯒꯤꯅꯤ ꯎꯝ
ꯑꯥ
ꯑꯗꯨꯒꯤ ꯑꯩꯈꯣꯏ ꯚꯤꯖꯤꯠ ꯇꯧꯕ ꯆꯠꯂꯦ ꯅꯣꯡꯃ ꯇꯨꯝꯔꯒ ꯃꯥ ꯃꯥꯒꯤ ꯑ ꯇꯤꯟꯅ ꯇꯤꯟꯅ ꯑꯕꯒ ꯑꯃ ꯀꯔꯤ ꯍꯥꯏꯁꯤꯔꯦ ꯈꯪꯗꯦ ꯑꯗꯨ ꯑꯍꯥꯟ ꯑꯣꯏꯈ꯭ꯔꯕꯤꯒꯦꯀꯣ ꯑꯗꯨꯝ ꯅꯣꯡꯃꯗꯤ ꯇꯨꯝꯕꯤꯒꯦ ꯍꯥꯏꯅ ꯑꯩꯈꯣꯏ ꯆꯠꯂꯒ ꯇꯨꯝꯃꯦ
ꯑꯥ
ꯆꯥꯛ ꯏꯟꯁꯥꯡ ꯐꯖ ꯐꯖꯕ ꯊꯣꯡꯔꯒ ꯆꯥꯔꯒ ꯑꯃꯨꯛꯀ ꯍꯜꯂꯛꯄ
ꯑꯥ
ꯑꯩꯈꯣꯏ ꯚꯤꯖꯤꯠ ꯇꯧꯔꯤ ꯑꯗꯨꯝ ꯆꯠꯂꯦ ꯃꯣꯏ ꯑꯩꯉꯣꯟꯗꯨꯁꯨ ꯑꯗꯨ ꯑꯩꯒꯤ ꯑꯩꯒꯤ ꯔꯤꯌꯥꯜ ꯐꯥꯗꯔ ꯏꯟ ꯂꯣꯗꯤ ꯆꯠꯈ꯭ꯔꯦ
ꯆꯠꯈ꯭ꯔꯦ
ꯎꯝ ꯂꯩꯇ꯭ꯔꯦ ꯆꯠꯈ꯭ꯔꯕꯒꯤ ꯃꯥꯒꯤ ꯕ꯭ꯔꯗꯔ ꯃꯥ ꯃꯉꯣꯟꯗꯒꯤ ꯑꯍꯟ ꯀꯣ ꯑꯗꯨꯗꯤ ꯍꯤꯡꯂꯤꯑꯕ ꯑꯗꯨꯅ ꯑꯩꯈꯣꯏ ꯐꯥꯗꯔ ꯏꯟꯂꯣꯒꯨꯝꯅ ꯑꯩꯈꯣꯏꯅ ꯇ꯭ꯔꯤꯠ ꯇꯧꯔꯒ ꯀꯣ ꯑꯗꯨꯝ ꯂꯩꯌꯦ ꯍꯧꯖꯤꯛ ꯇꯜꯂꯦ ꯏꯃꯥ ꯍꯥꯏꯕꯗꯤ ꯃꯥꯒꯤ ꯏꯃꯥꯗꯣ ꯑꯩꯒꯤ ꯅꯨꯄꯥꯒꯤ ꯏꯃꯥꯗꯤ ꯑꯗꯨꯝ ꯂꯩꯔꯤ ꯇꯨ ꯑꯣꯏꯁꯨ ꯑꯍꯥꯟ ꯑꯣꯏꯣꯏꯁꯔꯤꯗꯣꯏꯁꯨ ꯑꯩꯒꯤ ꯅꯨꯄꯥꯁꯨ ꯊꯦꯡꯅ ꯂꯨꯍꯣꯡꯕꯒꯤꯀꯣ ꯃꯥꯁꯨ ꯊꯦꯡꯅ ꯂꯨꯍꯣꯡꯕꯒꯤ ꯎꯝ ꯏꯕꯥꯅꯤꯗꯤ ꯑꯗꯨꯝ ꯊꯦꯡ ꯊꯦꯡꯅ ꯂꯨꯍꯣꯡꯉꯤꯗ
ꯑꯣ ꯑꯗꯨ ꯑꯣꯏꯔꯁꯨ ꯑꯗꯨꯝ ꯑꯗꯨꯝꯅ ꯐꯥꯏꯅ ꯍꯥꯏꯗꯤ ꯑꯉꯥꯡ ꯈꯔ ꯑꯉꯥꯡ ꯑꯣꯏꯔꯗꯤ ꯒ꯭ꯌꯥꯟ ꯇꯥꯕꯁꯨ ꯋꯥꯠꯂꯤꯌꯦ ꯀꯣ ꯈꯪꯗ꯭ꯔꯦ ꯑꯗꯨꯝ ꯊꯦꯡꯅ ꯂꯨꯍꯣꯡꯉꯁꯨ ꯃꯔꯝ ꯃꯔꯛ ꯑꯃꯗꯤ ꯐꯥꯕꯅꯤ
ꯈꯪꯗ꯭ꯔꯔꯤ ꯑꯗꯨ ꯑꯩꯅ ꯈꯟꯕꯗꯤ ꯅꯨꯄꯤꯁꯦ ꯑꯗꯨꯝ ꯊꯥꯔꯇꯤ ꯁꯨꯗ꯭ꯔꯤꯉꯩꯗ ꯂꯨꯍꯣꯡꯕꯁꯨ ꯐꯩ ꯊꯔꯇ ꯊꯔꯇ ꯋꯥꯟ ꯊꯔꯇ ꯇꯨꯗꯀꯥꯏꯗ ꯊꯥꯔꯇꯤ ꯊ꯭ꯔꯤꯗꯒꯤ ꯃꯊꯛ ꯀꯥꯈ꯭ꯔꯗꯤ ꯈꯔ ꯋꯥꯏ ꯍꯥꯏꯅꯦ
ꯍꯣꯏ ꯍꯣꯏ ꯑꯉꯥꯡ ꯑꯉꯥꯡ ꯂꯩꯇꯕꯒꯤ ꯄ꯭ꯔꯣꯕ꯭ꯂꯦꯝ ꯑꯃ ꯀꯣ ꯑꯗꯨꯒꯨꯝꯕ ꯍꯧꯖꯤꯛꯀꯥꯟꯗꯤ ꯑꯗꯨꯁꯨ ꯌꯥꯝ ꯊꯣꯛ ꯊꯣꯛꯑꯦ
ꯍꯣꯏ ꯌꯥꯝ ꯊꯣꯛꯈ꯭ꯔꯕꯅꯤ ꯑꯗꯨ ꯈꯔ ꯑꯉꯥꯡ ꯑꯣꯏꯕ ꯃꯇꯝꯗ ꯍꯧꯖꯤꯛ ꯅꯪꯒꯨꯝꯕ ꯃꯇꯝꯗꯀꯣ ꯆꯞ ꯆꯥꯕꯅꯤ ꯃꯦꯆꯤꯌꯣꯔꯁꯨ ꯑꯣꯏꯈ꯭ꯔꯦ ꯇ꯭ꯋꯦꯟꯇꯤ ꯐꯥꯏꯚꯁꯨ ꯁꯨꯔꯗꯤ ꯑꯩꯈꯣꯏ ꯃꯦꯆꯌꯣꯔ ꯑꯣꯏꯈ꯭ꯔꯕꯅꯤꯍꯦ
ꯑꯥ ꯑꯗꯨꯝ ꯑꯩꯅꯗꯤ ꯍꯥꯏꯕꯗꯤ ꯍꯥꯏꯕꯅꯦ ꯑꯗꯣ ꯑꯩꯈꯣꯏ ꯒꯤ ꯋꯥꯈꯜꯗꯨꯗꯤ ꯀꯩꯅꯣ ꯌꯥꯝ ꯑꯉꯥꯡ ꯑꯣꯏꯕꯒꯨꯝ ꯇꯧꯔꯤꯌꯦꯗ ꯔꯦꯗꯤ ꯅꯠꯇ꯭ꯔꯤꯌꯦ
ꯁꯦꯡꯅ ꯍꯥꯏꯔꯗꯤ ꯑꯩꯈꯣꯏꯁꯦ ꯃꯦꯆꯤꯌꯣꯔ ꯇꯧꯕ ꯂꯦꯕꯦꯜꯗꯀꯣ ꯃꯌꯥꯡꯁꯤꯡꯕꯨ ꯁꯨꯗꯕꯅꯦ ꯃꯌꯥꯡꯁꯤꯡꯁꯤ ꯌꯥꯝ ꯑꯉꯥꯡ ꯑꯣꯏꯔ ꯑꯉꯥꯡ ꯑꯣꯏꯅ ꯎꯔꯁꯨ ꯅꯠꯇ꯭ꯔꯒ ꯃꯣꯏꯁꯦ ꯑꯉꯥꯡꯒꯨꯝꯅ ꯋꯥꯔꯤ ꯁꯥꯔꯁꯨ ꯃꯣꯏꯒꯤ ꯀꯣꯛꯇꯨꯗꯤ ꯀꯔꯤꯅꯣꯃ ꯂꯩꯈ꯭ꯔꯕꯅꯦꯕ ꯃꯥꯒꯤ ꯃꯥꯒꯤ ꯃꯥꯒꯤ ꯍꯥꯏꯕꯗꯣ ꯑꯗꯨꯝ ꯂꯩꯈ꯭ꯔꯕꯅꯦ ꯃꯣꯏꯁꯦ ꯑꯩꯈꯣꯏꯗꯤ ꯑꯗꯨꯒꯨꯝꯕ ꯈꯔ ꯂꯩꯇꯦꯅꯦ ꯋꯥꯠꯂꯤꯅꯦ ꯑꯩꯉꯣꯟꯗꯒꯤ ꯆꯤꯡꯅꯀꯣ ꯑꯗꯨꯒꯤ ꯑꯩꯈꯣꯏꯁꯦ ꯇꯣꯏꯇꯤ ꯐꯥꯏꯐ ꯇꯣꯏꯇꯤ ꯁꯤꯛꯁ ꯁꯨꯕ ꯀꯥꯟꯗ ꯑꯁ ꯑꯩ ꯀꯔꯤ ꯇꯧꯁꯤꯔꯥ ꯑꯗꯨꯒꯨꯝꯕ ꯈꯜꯂꯦꯕ ꯑꯥꯗ ꯈꯟꯗꯦꯕ ꯑꯩꯈꯣꯏ ꯇ꯭ꯋꯦꯟꯇꯤ ꯇꯨ ꯇ꯭ꯋꯦꯟꯇꯤ ꯊ꯭ꯔꯤꯗ ꯃꯌꯥꯡ ꯑꯩꯈꯣꯏꯗꯤ ꯂꯣꯏꯅꯃꯛ ꯈꯟꯈ꯭ꯔꯕꯅꯦ ꯑꯗꯨ ꯑꯩꯅ ꯊꯕꯛ ꯇꯧꯕ ꯃꯐꯝꯗꯨꯁꯨ ꯀꯣ ꯃꯌꯥꯡꯁꯤꯡꯁꯦ ꯇ꯭ꯋꯦꯟꯇꯤ ꯑꯩꯅ ꯑꯗꯨꯀꯥꯟꯗ ꯇ꯭ꯋꯦꯟꯇꯤ ꯐꯥꯏꯚ ꯇ꯭ꯋꯦꯟꯇꯤ ꯁꯤꯛꯁꯅꯦ ꯃꯣꯏꯅꯗꯤ ꯇ꯭ꯋꯦꯟꯇꯤ ꯋꯥꯟ ꯇ꯭ꯋꯦꯟꯇꯤ ꯇꯨ ꯍꯦ ꯒ꯭ꯔꯦꯖꯨꯑꯦꯁꯟ ꯂꯣꯏꯔꯒ ꯃꯣꯏ ꯀꯣꯛꯁꯤꯗꯤꯀꯣ ꯑꯥꯗ ꯌꯧꯔꯒ ꯑꯗꯨꯝ ꯂꯄꯅꯦ ꯃꯣꯏꯗꯤ ꯕꯤꯐꯣꯔ ꯇ꯭ꯋꯦꯟꯇꯤ ꯐꯥꯏꯚꯇ ꯂꯨꯍꯣꯡꯕ ꯀꯣ ꯕꯤꯐꯣꯔ ꯇ꯭ꯋꯦꯟꯇꯤ ꯐꯥꯏꯚꯇ ꯂꯨꯍꯣꯡꯅꯤꯡꯉꯥꯏꯁꯨ ꯇꯧꯋꯦ ꯃꯣꯏꯗꯤ ꯄ꯭ꯂꯥꯟꯗꯣ
ꯑꯣ
ꯑꯗꯨ ꯃꯣꯏꯒꯤꯁꯨ ꯐꯩꯅ ꯑꯗꯨ ꯑꯩ ꯈꯟꯗꯤ ꯈꯟꯕꯅꯤꯗ ꯑꯩꯅꯗꯤ ꯑꯩꯅꯗꯤ ꯆꯞ ꯆꯥꯕꯗ ꯑꯩ ꯂꯨꯍꯣꯡꯉꯦ ꯑꯩꯗꯤ ꯊꯥꯔꯇꯤꯗ ꯂꯨꯍꯣꯡꯒꯅꯤꯅ ꯑꯗꯨꯝ ꯈꯟꯕꯅꯦꯕ ꯑꯩꯅ ꯁꯛꯁꯦꯁ ꯇꯧꯔꯁꯨ ꯇꯧꯗ꯭ꯔꯁꯨ ꯊꯥꯔꯇꯤꯗ ꯑꯩ ꯂꯨꯍꯣꯡꯒꯅꯤ ꯍꯥꯏꯅ ꯂꯨꯍꯣꯡꯒꯦ ꯍꯥꯏꯔꯗꯤꯀꯣ ꯑꯗꯨ ꯑꯩꯅ ꯈꯕꯗ ꯑꯗꯨꯝ ꯂꯨꯍꯣꯡꯉꯦ ꯑꯩꯒꯤ
ꯑꯗꯨꯝ ꯈꯜꯂꯁꯨ ꯅꯨꯄꯥ ꯂꯩꯇ꯭ꯔꯗꯤ ꯄ꯭ꯔꯣꯕ꯭ꯂꯦꯝ ꯑꯃ
ꯍꯦ ꯍꯦ ꯍꯣ ꯋꯣꯢ ꯅꯨꯄꯥ ꯑꯥꯏ
ꯆꯞ ꯆꯥꯅ ꯂꯩꯕꯒꯤ ꯑꯣꯏꯔꯕꯅꯤ ꯅꯪꯒꯤꯗꯤ
ꯑꯁ ꯂꯩꯇ꯭ꯔꯤꯉꯩꯗ ꯈꯟꯈ꯭ꯔꯕꯅꯦ ꯑꯗꯨ ꯂꯩꯁꯨ ꯂꯩꯕꯀꯣ ꯇꯝ ꯂꯥꯛꯄ ꯀꯥꯟꯗ ꯑꯗꯨꯝ ꯏꯁꯣꯔꯅꯁꯨ ꯄꯤꯕ ꯃꯥꯂꯦ ꯏꯁꯣꯔꯅꯁꯨ ꯄꯤꯕꯒꯤ ꯑꯗꯨꯝ ꯑꯩꯅ ꯆꯞ ꯆꯥꯕ ꯀꯥꯟꯗ ꯅꯠꯇ꯭ꯔꯒ ꯑꯩꯅ ꯈꯟꯕ ꯑꯦꯁꯇ ꯑꯗꯨꯝ ꯂꯨꯍꯣꯡꯉꯦ
ꯑ ꯐꯔꯦꯅꯦ
ꯎꯝ ꯅꯪꯁꯨ ꯅꯨꯄꯥ ꯊꯤꯗ꯭ꯔꯤꯕ꯭ꯔꯣ
ꯍꯣꯏ ꯂꯩꯇ꯭ꯔꯤꯗ
ꯑ ꯂꯩꯒꯅꯤ ꯆꯞ ꯆꯥꯕ ꯃꯇꯝꯗ
ꯈꯪꯗꯦꯅ ꯂꯩꯕꯨꯗꯤ ꯂꯩꯔꯝꯕꯅꯦ ꯑꯗꯨꯝ ꯇꯣꯛꯈ꯭ꯔꯦ ꯑꯗꯨꯗꯤ ꯑꯇꯁꯨ ꯄꯥꯝꯗ꯭ꯔꯦ
ꯀꯨꯏꯈ꯭ꯔꯥꯕ꯭ꯔꯣ ꯍꯤ ꯍꯤ
ꯀꯨꯏꯕꯗꯤ ꯀꯨꯏꯔꯦ ꯂꯥꯁ ꯏꯌꯥꯔꯗꯅꯤꯅ ꯑꯗꯨꯝ
ꯑ ꯑꯗꯨꯗꯤ ꯆꯍꯤ ꯑꯃꯗꯤ ꯆꯠꯈ꯭ꯔꯦ
ꯑ ꯍꯇꯤ ꯂꯩꯇ꯭ꯔꯦꯗ ꯑꯗꯨꯒꯨꯝꯕ ꯑꯗꯨꯏꯅꯦ ꯍ ꯂꯩꯇ꯭ꯔꯦ
ꯑꯥ ꯑꯥ ꯍꯣꯏ ꯍꯣꯞ ꯂꯩꯇ꯭ꯔꯗꯤ ꯌꯥꯗꯕꯒꯤꯅꯦ ꯅꯪꯒꯤ
ꯍꯣꯏ ꯎꯝ
ꯇꯥꯕꯗꯤꯀꯣ ꯑꯩ ꯍꯥꯏꯒꯦ ꯑꯩꯅ ꯑꯩꯁꯨꯀꯣ ꯑꯁ
ꯈꯪꯗꯦ ꯍꯥꯏꯁꯨ ꯍꯥꯏꯕ ꯉꯝꯗꯦꯅꯦ ꯑꯩꯁꯨ ꯑꯗꯨꯝ ꯅꯨꯡꯁꯤꯔꯝꯃꯦꯕ ꯅꯨꯄꯥ ꯑꯃꯁꯦ ꯇꯨꯝꯅꯨ ꯁꯤꯌꯦ ꯊꯥꯗꯣꯛꯄꯁꯨ ꯉꯝꯗꯕ ꯃꯥꯅꯁꯨ ꯊꯥꯗꯣꯛꯇꯕ ꯑꯩꯅ ꯊꯥꯗꯣꯛꯀꯦ ꯍꯥꯏꯔ ꯑꯩꯁꯦ ꯈꯪꯈ꯭ꯔꯦꯕ ꯃꯥꯁꯦ ꯑꯩꯒꯤ ꯠꯇꯦ ꯍꯥꯏꯕꯗꯣ ꯑꯩꯒꯤ ꯑꯣꯏꯔꯗꯤ ꯑꯩꯒꯤ ꯄꯨꯟꯁꯤꯁꯦ ꯌꯥꯔꯔꯣꯏ ꯍꯥꯏꯕꯗꯣ ꯑꯩ ꯈꯪꯈ꯭ꯔꯕꯅꯦ ꯈꯪꯔꯒ ꯈꯪꯔꯒ ꯑꯩꯁꯨ ꯑꯗꯨꯝ ꯇꯣꯛꯄ ꯉꯝꯗꯕ ꯑꯩꯈꯣꯏꯅ ꯑꯗꯨ ꯐꯣꯟꯒꯨꯝꯕꯗ ꯑꯗꯨꯝ ꯂꯩ ꯃꯤꯟꯅ ꯑꯗꯨꯒꯨꯝꯕꯗꯤ ꯂꯩꯇꯦ ꯐꯣꯟꯗ ꯃꯥꯗꯤ ꯑꯁꯤ ꯏꯝꯐꯥꯜꯗ ꯂꯩꯌꯦꯕ ꯗꯦꯂꯤꯗ ꯂꯩꯕ ꯑꯗꯨꯝ ꯐꯣꯟꯗ ꯉꯥꯛꯇ ꯋꯥꯔꯤ ꯁꯥ ꯁꯥꯔꯒ ꯆꯍꯤꯗꯣ ꯆꯠꯈ꯭ꯔꯦ ꯅꯪꯅ ꯑꯩꯈꯣꯏ ꯑꯅꯤ ꯍꯥꯏꯕꯒꯨꯝꯅ ꯃꯇꯝ ꯈꯪꯗ꯭ꯔꯤꯉꯩꯗꯀꯣ ꯑꯩꯈꯣꯏꯅ ꯇꯨꯋꯦꯜꯐ ꯇꯨꯋꯦꯜꯐ ꯀꯥꯎꯕ ꯃꯇꯝꯗ ꯑꯩꯈꯣꯏꯁꯦ ꯑꯩꯒꯤ ꯀ꯭ꯂꯥꯁꯃꯦꯠꯅꯦꯕ
ꯑꯣ ꯑꯣ
ꯑꯗꯨ ꯅꯨꯡꯁꯤꯅꯔꯒ ꯑꯩꯈꯣꯏꯁꯦ ꯑꯦ ꯑꯗꯨꯗ ꯆꯠꯂꯦ ꯃꯥ ꯑꯁꯤꯗ ꯂꯩꯍꯧꯋꯦ ꯑꯗꯨꯒ ꯅꯨꯡꯁꯤꯔꯒ ꯋꯥꯔꯤ ꯁꯥ ꯁ ꯁꯠ ꯁꯥꯔꯒ ꯃꯥꯗꯤ ꯑꯩꯉꯣꯟꯗ ꯇꯣꯛ ꯄ ꯉꯝꯗꯕꯀꯣ ꯑꯗꯨ ꯑꯣꯏꯔꯁꯨ ꯃꯥꯒꯤ ꯍꯦꯕꯤꯠꯁꯤꯡꯁꯦ ꯌꯥꯗꯕ ꯑꯗꯨꯒ ꯏꯁ ꯑ ꯑꯁ ꯑꯁ ꯑꯁ ꯑ ꯑꯗꯨꯒꯨꯝꯕꯗꯨ ꯁꯨꯅꯦ ꯑꯗꯨ ꯑꯣꯏꯁꯨ ꯁꯨ ꯃꯔꯝ ꯑꯃꯅꯀꯣ ꯑꯩꯈꯣꯏꯒꯤ ꯇꯥꯕꯗꯣ ꯑꯩꯈꯣꯏꯒꯤ ꯄ꯭ꯔꯊꯅꯥ ꯇꯧꯕꯗꯣ ꯑꯗꯨ ꯇꯣ ꯇꯨꯡꯉꯥꯟꯕ ꯇꯣꯉꯥꯟꯕ ꯍꯥꯏꯕꯗꯤ ꯑꯩꯈꯣꯏ ꯁꯤ ꯉꯥꯛꯇꯅꯦ ꯑꯩꯈꯣꯏ ꯁꯤ ꯉꯥꯛꯇꯅꯦ ꯑꯗꯨ ꯑꫭꯏꯔꯁꯨ ꯃꯥꯒꯤꯁꯦ ꯑꯁ ꯧꯑꯃꯨꯛꯀ ꯁꯤꯗ ꯊꯣꯛꯄ ꯑꯩꯒꯤꯅꫡ ꯑꯃꯨꯛꯀ ꯕꯤꯗ ꯊꯣꯛꯄ ꯑꯗꯨ
ꯄ꯭ꯔ‌ꯣꯕ꯭ꯂꯦꯝ ꯑꯃꯥꯅꯤꯛ
ꯎꯝ ꯑꯗꯨ ꯏꯄꯥꯅꯁꯨ ꯍꯣꯏ ꯏꯄꯥꯁꯨ ꯄꯥꯁꯇꫪ ꯑꫭꯏꯔꯝꯃꯦꯕ ꯁꯤꯒꯨꯝꯕꯗ ꯑꯗꯨ ꯃꯥ ꯃꯥꯒꯤ ꯏꯄꯥꯁꯨ ꯅꯨꯕꯤꯒꯨꯝꯕ ꯑꯥ ꯁꯤꯒꯨꯝꯕꯗ ꯏꯄꯥꯅꯕꯤꯒꯨꯝꯕꯗ ꯄꯥꯁꯇꯔ ꯑꯣꯏꯌꯦꯕ ꯃꯥꯒꯤ ꯃꯄꯥꯅ ꯁꯤꯒꯨꯝꯕꯗ ꯗꯔ ꯑꯣꯏꯕ ꯑꯗꯨ ꯑꯗꯨꯗꯤ ꯑꯩꯈꯣꯏ ꯌꯥꯝ ꯇꯣꯡꯉꯥꯜꯂꯦꯗꯅ ꯑꯗꯨ ꯑꯩ ꯏ ꯄꯥ ꯌꯥꯔꯣꯏ ꯍꯥꯏꯕꯁꯨ ꯈꯪꯉꯦ ꯑꯗꯨ ꯑꯩꯅ ꯑꯗꯨꯒꯨꯝꯕ ꯃꯣꯏꯒꯨꯝꯕ ꯕ ꯇꯧꯕꯥꯒꯦ ꯍꯥꯏꯔꯁꯨ ꯑꯩꯁꯨ ꯉꯝꯗꯦ ꯑꯗꯨ ꯑꯩꯅꯗꯤ ꯇꯣꯛꯅꯤꯡꯈ꯭ꯔꯕ ꯇꯣꯛꯅꯤꯡꯈ꯭ꯔꯦ ꯑꯗꯨ ꯑꯣꯏꯔꯁꯨ ꯗꯨ ꯃꯥꯅ ꯁꯨꯡꯌꯥ ꯌꯥꯗꯕꯒꯤ ꯃꯥꯁꯦ ꯑꯩ ꯇꯣꯛꯇꯦ ꯈ꯭ꯔꯒ ꯆꯍꯤ ꯐꯥꯏꯚ ꯀꯨꯝꯕ ꯆꯠꯈ꯭ꯔꯕꯅꯦ ꯐꯥꯏꯚ ꯀꯨꯝꯕ ꯆꯠꯈ꯭ꯔꯦ ꯑꯗꯨꯒ ꯑꯩ ꯇꯣꯡꯅꯤꯡꯉꯥꯏ ꯇꯧꯋꯦ ꯇꯧ ꯇꯧꯔꯒ ꯅꯣꯡꯃꯗꯤ ꯑꯩꯅ ꯁꯨꯛꯌꯥ ꯌꯥꯗ꯭ꯔꯒ ꯐꯣꯟꯁꯨ ꯁꯨꯛꯇꯧ ꯇꯧꯗ꯭ꯔꯒ ꯇꯣꯛꯈ꯭ꯔꯦ
ꯎꯝ
ꯑꯗꯨꯃ ꯑꯩꯈꯣꯏꯗ ꯂꯥꯛꯔꯒ ꯀꯣ ꯀꯔꯤ ꯀꯔꯤꯅꯣ ꯇꯧꯒꯅꯤ ꯑꯗꯨ ꯑꯣꯏꯔꯁꯨ ꯑꯩꯅ ꯄꯤꯕꯤꯗꯕ ꯆꯍꯤ ꯑꯃ ꯑꯅꯤꯒꯨꯝꯕꯗꯤ ꯑꯗꯨꯝ ꯆꯠꯂꯦ
ꯑꯣ
ꯋꯥꯔꯤ ꯁꯥꯗ꯭ꯔꯤꯉꯥꯏꯗꯀꫭ